ꯍꯜꯂꯣ ꯍꯜꯂꯣ
ꯇꯕꯔꯣ
ꯇꯥꯌꯦ ꯌꯥꯝ ꯂꯥꯡꯉꯤꯅꯦ
ꯑꯈꯣꯏꯔꯣꯝꯗꯔꯣ ꯅꯣꯡ ꯆꯨꯗꯤ ꯅꯣꯡ ꯇꯥꯏ
ꯅꯣꯡ ꯆꯨꯗꯦ ꯅꯣꯡ ꯇꯥꯔꯦ
ꯑꯥ
ꯀꯔꯤ ꯏꯟꯁꯥꯡ ꯆꯥꯔꯒꯦ
ꯃꯁꯤꯁꯦ ꯌꯦꯟ ꯆꯥꯗꯦ ꯑꯣꯛ ꯆꯥꯏ
ꯍꯥꯎꯑꯦꯅꯦ
ꯅꯪꯗꯤ
ꯑꯩꯗꯤ ꯉꯁꯤꯁꯦ ꯋꯥꯈꯜ ꯈꯔ ꯅꯨꯡꯉꯥꯏꯇꯕꯒꯤ ꯀꯪ ꯁꯣꯏ ꯊꯣꯡꯕ ꯆꯥꯏ
ꯑꯣꯥꯎ ꯍꯥꯎ ꯑꯦ ꯅꯨꯄꯥ ꯀꯩꯅ ꯅꯨꯄꯥ ꯀꯩꯅꯩꯅ ꯑꯣꯏꯔꯣ
ꯍꯥꯥ
ꯀꯩꯅꯅꯕꯔ ꯊ ꯃꯣꯏꯅꯅꯨꯡꯉ
ꯅꯨꯄꯥ ꯀꯥꯏꯅꯕꯒꯤ ꯅꯠꯇꯦꯍꯦ ꯐꯤꯂꯝꯂꯝ ꯌꯦꯡꯕꯗꯣ ꯍꯤꯔꯣꯒ ꯑꯗꯨ ꯊꯨꯡꯅꯗꯕ ꯑꯗꯨꯒꯤ
ꯑ ꯏꯗ ꯏꯗ ꯅꯪ ꯑꯗꯨꯗꯣ ꯏꯗ ꯃ ꯇꯞ ꯍꯧꯥꯎꯅꯗꯦ ꯊꯑꯣꯏ ꯅꯨꯡꯉꯥꯏ ꯍꯧꯥꯎꯅꯗꯦ
ꯍꯥꯥ
ꯑꯩ ꯂꯩꯔꯤꯛꯁꯤꯗꯤ ꯀꯌꯥꯝꯝ ꯋꯥꯔꯨꯅꯣ ꯑꯩ
ꯅꯪ ꯁꯕ ꯇꯥꯖ ꯐꯗ
ꯁꯤꯁꯤꯚꯏ ꯃ ꯊꯕꯤ ꯅꯠꯇ
ꯑꯩ ꯄ꯭ꯂꯦꯠ ꯀꯌꯥꯗꯤ ꯆꯥꯕꯤꯈ꯭ꯔꯦ
ꯂꯩꯇ ꯏꯗꯔ ꯇꯥꯀꯦ
ꯄꯨꯈꯝ ꯀꯌꯥ ꯆꯥꯈ꯭ꯔꯦ
ꯑ ꯌꯥꯝꯗꯒ ꯑꯅꯤꯒꯨꯝꯕ
ꯌꯥꯝ ꯆꯥꯒꯅꯨꯀꯣ ꯄꯣꯛꯈꯥꯏꯗꯅꯤ
ꯑꯗꯨꯅ ꯅꯨꯍꯗꯤ ꯏ ꯀ
ꯄꯣꯛꯈꯥꯏ ꯍꯥꯏꯔꯗꯤ ꯃꯅꯤꯡ ꯃꯈꯥ ꯀꯣꯏꯆꯦꯟ ꯆꯦꯟꯅꯒꯅꯤ
ꯅꯪ ꯂꯩꯁꯤꯗꯤ ꯀꯌꯥꯃ ꯍꯥꯗꯦ ꯍꯥꯏ
ꯈꯪꯗꯦꯅꯦ ꯆꯨꯝꯕ꯭ꯔꯥ ꯆꯨꯝꯗꯕ꯭ꯔꯥ
ꯑ ꯍ ꯍꯔꯕꯤ ꯌꯥꯗꯦꯗꯤ
ꯂꯧꯕ ꯂꯥꯛꯇꯅꯦ ꯅ ꯃ
ꯅꯣꯏ ꯑꯗꯨꯚꯥꯏꯗ ꯃꯩ ꯂꯥꯛꯄ꯭ꯔꯣ ꯍꯧꯖꯤꯛ
ꯃꯩꯗꯤ ꯂꯥꯒꯇ ꯃꯩꯗꯤ ꯉꯅꯥ ꯂꯩ
ꯃꯩ ꯉꯥꯟꯕꯗꯨꯅꯤꯅꯦ ꯃꯩ ꯂꯥꯛꯄ꯭ꯔꯥ ꯍꯥꯏꯔꯤꯁꯦ
ꯃꯈꯣꯡ ꯌꯥꯎꯗꯅ ꯀꯃꯥꯏ ꯂꯥꯛꯇꯣꯏꯅꯣ
ꯍꯥꯥ
ꯃꯥꯏ ꯃ ꯃꯈꯣꯡ ꯌꯥꯎꯗ ꯃꯥꯥꯏ ꯂꯥꯛ ꯇꯅ
ꯂ ꯍꯔꯤꯗ ꯅꯪꯁꯨ
ꯀꯔꯤꯅꯣꯅꯦ ꯑꯩꯅ ꯍꯥꯏꯕꯅ ꯑꯃ ꯅꯪꯅ ꯈꯨꯝꯗꯣꯔꯛꯄꯅ ꯑꯃ
ꯊꯟꯗꯔ ꯈꯣꯡꯕ꯭ꯔꯣ ꯅꯣꯏꯔꯣꯝꯗ
ꯍꯥꯥ
ꯅꯔꯝꯗ ꯊꯥꯥꯟꯗꯥꯏꯈ ꯑꯨꯝ꯭ꯔꯣ
ꯈꯣꯡꯗꯦꯗ ꯅꯣꯏꯔꯣꯝꯗ ꯑꯣꯏꯅ ꯈꯣꯡꯡꯂꯝꯒꯅꯤ ꯑꯩꯈꯣꯏꯔꯣꯝꯗꯗꯤ ꯑꯗꯨꯒꯨꯝꯕ ꯂꯩꯇꯦ
ꯑꯣ ꯑꯩꯈꯣꯏ ꯂꯣꯟꯝꯗꯗꯤ ꯈꯣꯡꯗꯕ ꯉꯟꯊꯣꯛꯄ ꯇꯧꯊꯣꯛꯄ
ꯍꯟꯗꯛꯇꯤ ꯀꯔꯤ ꯀꯔꯤ ꯊꯕꯛ ꯇꯧꯔꯒ ꯂꯩꯕ꯭ꯔꯣ
ꯕꯤꯖꯤꯅꯦꯁ ꯃꯇꯥꯡꯗ ꯄꯥꯏꯒꯦ ꯈꯜꯂꯤꯅꯤ
ꯐꯥꯏ ꯐꯥꯏ ꯍꯨꯅꯥꯕꯤ ꯍꯨꯅꯥꯕꯤ
ꯅꯪꯒꯤ ꯍꯌꯦꯡꯋꯥꯏ ꯅꯨꯡꯉꯥꯏꯅꯤꯉꯥꯏ ꯍꯣꯠꯅꯔꯤꯅꯦ
ꯌꯦꯁ ꯐꯅꯥꯕꯤꯌ ꯐꯅꯥꯕꯤꯌꯣ ꯐꯅꯕꯗꯤ ꯂꯦꯞꯄ ꯌꯥꯔ
ꯑꯗꯨꯅꯦ ꯅꯪ ꯀꯥꯏ ꯍꯣꯅꯔꯤꯒ
ꯑꯩꯗꯤ ꯍꯣꯠꯅꯗꯦꯗ ꯆꯥꯕꯒ ꯇꯨꯝꯕꯒ ꯏꯊꯧꯗꯥꯡ ꯑꯣꯏꯔꯦꯗꯅ
ꯑꯩ ꯐꯤꯒꯔꯗꯤ ꯐꯖꯅꯔꯝꯃꯅꯤꯍꯦ
ꯐꯤꯒꯔꯗꯤ ꯆꯥꯔꯒ ꯇꯨꯝꯃꯒ ꯑꯣꯏꯔꯁꯨ ꯐꯤꯒꯔ ꯁꯦꯝꯗꯅꯦꯀꯣ ꯀꯗꯤ ꯀꯥꯕꯅꯦ ꯌꯥꯝ ꯄꯨꯖꯔꯤꯗ
ꯑꯩ ꯆꯥꯕꯤ ꯈꯔ ꯑꯣꯏꯔꯝꯃꯅꯤ ꯈꯔ ꯅꯣꯏꯇꯥꯛ ꯇꯧꯔꯕꯣ
ꯑꯥ ꯅꯣꯏꯗꯗ ꯌꯥꯝ ꯀꯪꯉꯦ ꯋꯦꯠꯁꯦ ꯋꯦꯠꯁꯦ ꯐꯣꯔꯇꯤ ꯐꯥꯏꯚ ꯐꯣꯔꯇꯤ ꯁꯤꯛꯁ
ꯑꯗꯨꯒꯨꯝꯕ ꯅꯨꯄꯤꯁꯦ ꯑꯩꯅ ꯊꯤꯖꯦ ꯌꯥꯒꯦ
ꯃꯤꯗꯤ ꯅꯣꯡꯃꯩꯕꯨ ꯄꯥꯝꯃꯦ ꯍꯥꯏꯅꯦ ꯅꯪꯗꯤ ꯀꯔꯤ ꯈꯔ ꯏꯌꯥꯡ ꯀꯪꯕ ꯊꯤꯕꯗꯤ ꯅ ꯅꯣꯏꯕꯒꯤ ꯑꯣꯏꯔꯝꯅꯤꯅꯦꯀꯣ
ꯍ ꯑꯩ ꯀꯃꯤ
ꯃꯌꯥ ꯀꯪꯕ ꯅꯨꯄꯤ ꯊꯤ ꯍꯥꯏꯕꯅꯦ
ꯑꯦ ꯅꯣꯏ ꯑꯗꯨꯗꯤ ꯊꯥꯡꯒꯠꯄ ꯋꯥꯅꯤ
ꯀꯔꯤ ꯔꯅꯤꯦ ꯅꯣꯛ ꯀꯅꯣ ꯅꯣꯛ ꯀꯅꯣꯕ
ꯀꯃꯥꯏꯅ ꯇꯧꯕ ꯍꯥꯏꯣ ꯑꯗꯨꯗꯤ
ꯅꯪꯒꯤ ꯈꯣꯟꯖꯦꯜ ꯇꯥꯔꯒ ꯅꯪꯒꯤ ꯈꯣꯟꯖꯦꯜ ꯇꯥꯔꯒ ꯅ ꯁꯛꯇꯣ ꯑꯩꯒꯤ ꯃꯤꯠꯇ ꯁꯪ ꯐꯪꯒꯨꯔ ꯑꯦꯦ
ꯌꯥꯏ
ꯑꯥ
ꯀꯃꯥꯏ ꯎꯒꯦ ꯀꯃꯥꯏ ꯎꯕꯒꯦ
ꯎꯑꯦ ꯃꯤꯠꯇ ꯍꯥꯏꯗꯣꯛꯄ ꯍꯥꯏꯗꯣꯛꯄ ꯈꯪꯗꯦ ꯍꯥꯏꯩꯗꯦ
ꯑꯣ
ꯅꯪ ꯅꯣꯡꯃꯗ ꯊꯤ ꯐꯥꯔꯒꯁꯨ ꯌꯥꯔꯦ
ꯑ
ꯎꯝ ꯊꯤ ꯐꯔꯒ ꯀꯔ ꯁꯨꯕꯔꯣ
ꯏ ꯚꯥꯏ ꯑꯩ ꯍꯞꯇꯥ ꯑꯃꯗ ꯑꯃ ꯈꯤꯇꯪ ꯐꯥꯏꯌꯦ
ꯅꯣꯡꯃꯗ ꯄꯥꯏꯅꯦꯦ
ꯑꯁ ꯅꯪꯒꯤ ꯅꯄꯣꯛ ꯃꯅꯨꯡꯗ ꯑꯃꯣꯠ ꯑꯀꯥꯏꯅ ꯂꯣꯏꯔꯝꯃꯅꯤ ꯑꯗꯨꯗꯤ
ꯄꯨꯛꯛꯇꯅ ꯆ ꯈꯥꯎ ꯊ ꯅꯪꯒꯔ ꯂꯣ
ꯅꯪꯒꯤ ꯃꯥ ꯏꯣ ꯃꯥ ꯏꯣ ꯆꯈꯥꯎꯗꯨꯅ ꯊꯤꯔꯝꯒꯗꯕ ꯃꯥꯜꯂꯦ
ꯑ ꯍꯥꯏ ꯊ ꯇꯔ ꯆ ꯑꯗꯨꯝ ꯂꯧꯊ
ꯑ
ꯊꯤ ꯊꯤ ꯐꯥꯏꯗꯨꯕꯤꯗ ꯂꯧꯊꯣꯛꯑꯦ ꯑꯗꯨꯇꯔ ꯆꯠꯂꯒꯦ ꯑꯦ ꯑꯩꯣꯏꯒꯤꯗꯨꯨ ꯀꯣꯠꯆꯗꯣꯏ ꯅꯪꯪ ꯇꯂꯦꯗ ꯐꯝꯃꯒ ꯊꯤ ꯐꯒ ꯃꯅꯝꯗꯨꯣ ꯅꯝꯊꯤꯗꯨ ꯅꯝꯒꯦ ꯍꯥꯏꯔꯣ
ꯌꯥꯖ
ꯎꯝ ꯎꯝ ꯎꯝ
ꯅꯪꯗꯤ ꯀꯔꯤ ꯌꯦꯟꯁꯥꯡ ꯏꯟꯁꯥꯡ ꯆꯥꯔꯦ ꯍꯟꯗꯛꯀꯥꯟꯁꯦ
ꯑ ꯑꯣꯕ ꯆ ꯑꯗꯨ ꯑꯗꯨꯗ ꯁꯟꯖꯥꯗꯤ ꯆ ꯉꯁꯤ
ꯁꯟꯁꯥ ꯆꯥꯔꯒ ꯇꯨꯝꯂꯗꯤ ꯁꯣꯔꯦꯟ ꯅꯨꯡꯗꯥꯡ ꯁꯟ ꯑꯣꯟꯂꯒ ꯂꯩꯒꯅꯤꯀꯣ
ꯑꯣꯟꯒꯦ ꯈꯜꯂꯤꯅꯦ ꯑꯗꯣ ꯑꯣꯕ ꯉꯝꯗꯕꯩꯅꯤ
ꯊꯟꯊ ꯆ ꯃꯥꯟꯖꯅ ꯁꯟꯖꯥ ꯖꯃꯟꯅ ꯊꯤꯕ ꯁꯟ ꯁꯥꯡꯉꯒ ꯉꯅꯥꯏꯔꯦ
ꯊꯤ ꯐꯥꯎ ꯂꯥꯏꯔꯦꯗ ꯅꯪꯒꯤ ꯃꯅꯝꯗꯣ ꯁꯟ ꯃꯅꯝꯅ ꯋꯥꯏꯁꯨꯥꯏꯔꯝꯃꯅꯦ
ꯑꯁ ꯑꯩ ꯃꯅꯝꯗꯤ ꯅꯪ ꯃꯅꯝ ꯅꯝꯃꯤ
ꯑꯩꯒ ꯃꯨꯅꯝ ꯅꯪ ꯈꯪꯕ꯭ꯔꯅꯦ
ꯎꯝ ꯌꯥꯝ ꯅꯨꯡꯁꯤꯕꯤ꯭ꯔꯣ
ꯅꯗꯤ ꯄꯨꯔꯥ ꯂꯑꯅꯤ ꯀꯣ
ꯎꯝ ꯑꯦ ꯅꯪꯒꯤ ꯂꯥꯛꯑꯅꯤ ꯀꯩꯅꯣ
ꯑꯣ ꯑꯩꯒꯤ ꯂꯥꯏ ꯑꯣ ꯑꯩꯒꯤꯗꯤ ꯄ꯭ꯔꯚꯨ
ꯑ ꯑ ꯇꯁꯤꯕꯤ
ꯑꯩꯉꯣꯟꯗ ꯕꯣꯔ ꯄꯤꯔꯝꯃꯨꯅꯦ
ꯅꯪ ꯈꯨꯟꯗꯣꯛꯇꯨꯅꯦꯅ ꯉꯥꯎꯔꯤꯅꯦ
ꯑꯩ ꯈꯨꯗꯣꯛꯇꯣ ꯉꯥꯎꯒꯅꯨ ꯉꯥꯎꯒꯅꯨ ꯉꯎ ꯍꯩꯗꯦ
ꯅꯪ ꯅꯨꯄꯥꯂ ꯍꯥꯏꯁꯦ
ꯂꯩꯔꯝꯕꯁꯨ ꯌꯥꯏ ꯂꯩꯔꯝꯗꯕꯁꯨ ꯌꯥꯏ ꯍꯥꯥ
ꯕꯥ ꯅꯅꯤꯆꯦ ꯏꯂꯁꯦ
ꯆꯂ ꯆꯦꯂ ꯑꯣꯗꯅ ꯒꯥꯔꯤ ꯃꯆꯥꯗ ꯂꯥꯛꯄꯅꯣ ꯑꯆꯧꯕꯗ ꯂꯥꯛꯑꯣ
ꯆꯦꯟꯕꯕꯨ ꯘꯔꯤꯗꯥꯏ ꯈꯣꯡꯅ ꯆꯦꯟꯗꯅ ꯆꯦꯟꯕ ꯍꯥꯏ ꯆꯦꯟ ꯍꯥꯏꯕꯗꯤ ꯆꯦꯟ ꯍꯥꯏ ꯋꯥ ꯃꯥꯔ ꯊꯣꯡꯣꯡꯕ ꯆꯤꯖ ꯂꯨ ꯍꯣꯏ ꯂꯤꯗꯦ
ꯑꯦ ꯃꯔꯥꯊꯣꯟ ꯆꯦꯟꯁꯦ ꯆꯦ ꯍꯥꯏꯌꯨꯅꯦ ꯑꯗꯨꯗꯤ ꯀꯔꯤꯔ ꯆꯦꯜꯂꯁꯤ ꯍꯥꯏꯕꯗꯤ ꯃꯤ ꯂꯩꯩꯁꯥ ꯄꯥꯈꯪ ꯆꯦꯟ ꯃꯔꯥꯊꯣꯟ ꯆꯁꯦ ꯍꯥꯏꯕ ꯌꯥꯗ꯭ꯔꯣ ꯑꯗꯨꯗꯤ ꯅꯠꯇꯦ ꯀꯔꯤ ꯆꯦꯜꯂ ꯑꯁꯤ ꯍꯥꯏꯌꯦ ꯆꯦꯜꯂ ꯁꯤ ꯍꯥꯏꯔꯗꯤ ꯆꯦꯟꯗ ꯁꯤ ꯍꯥꯏꯕꯅꯦ ꯀ ꯅꯪ꯭ꯔꯣ ꯑꯩꯗꯣ ꯂꯥꯜꯂꯤ ꯁꯤꯕꯣ
ꯟꯗ ꯄꯨꯔꯥꯅꯤ ꯍꯥꯏ ꯀꯧꯕ ꯦꯟ
ꯕꯗ ꯆꯟꯗ꯭ꯔꯦ ꯑꯗꯨ ꯑꯗꯨꯗꯤ ꯅ ꯊꯥꯏꯅꯒꯤ ꯃꯇꯝꯅꯤ
ꯊꯥꯔꯗꯤ ꯂꯩꯁꯨ ꯊꯥꯔꯗꯤ ꯄꯥ ꯊꯥꯔꯒꯤꯗꯤ ꯑꯗꯨꯝ ꯃꯤꯡ ꯆꯠꯈ꯭ꯔꯦꯅ ꯊꯥꯔꯒꯤꯗꯤ ꯕꯦꯔꯦ ꯍ ꯇꯥꯂꯝꯕ
ꯔꯗ ꯋꯥꯏꯠ ꯀꯂꯔꯗ ꯄꯔꯣ ꯀꯣ ꯑꯩꯗꯤ ꯌꯥꯝ ꯄꯥꯝꯃꯦ ꯋꯥꯏꯠꯇꯣ ꯕ꯭ꯂꯦꯛꯇꯤ ꯉꯥꯃꯨ ꯃꯥꯜꯂꯦꯕ
ꯑꯣ ꯍ꯭ꯋꯥꯏꯠꯅꯦ ꯂꯩꯁꯦ ꯑꯩꯉꯣꯟꯗ ꯄꯤꯡꯒ
ꯑꯦꯁ ꯊꯥꯔꯕꯨꯣ ꯄꯤꯡ ꯀꯂꯔ ꯂꯩꯕ꯭ꯔꯣ
ꯑꯩꯅ ꯑꯩ ꯄ꯭ꯔꯥꯏꯚꯦꯠ ꯑꯣꯏꯅ ꯁꯦꯝꯟꯗꯣꯛ ꯃꯤꯅ
ꯑꯁ ꯌꯥꯝ ꯍꯩꯌꯦꯀꯣ ꯅꯪꯗꯤ ꯂꯥꯏꯅꯤꯅ
ꯚꯏ ꯃꯥꯔꯇꯅ ꯇ
ꯂꯥꯏꯅꯤ ꯀꯔꯤꯅꯣ ꯅꯪꯗꯤ ꯑꯩꯒꯤ ꯃꯝ ꯈꯪꯉꯦ ꯍꯥꯏꯗꯅ
ꯎꯝ
ꯀꯔꯤ ꯀꯔꯤ ꯍꯟꯗꯛꯀꯥꯟꯗꯤ ꯀꯔꯤ ꯀꯔꯤ ꯊꯕꯛ ꯇꯧꯔꯒ ꯂꯩꯔꯦ
ꯕꯤꯖꯤꯅꯦꯁ ꯇꯧꯋꯤ ꯌꯥꯔ ꯑꯦ
ꯑꯁ ꯕꯤꯖꯤꯅꯦꯁ ꯅꯠꯇꯕ ꯂꯩꯗꯅ ꯌꯨꯝꯗ
ꯑꯁ ꯖꯤꯝ ꯂꯗ ꯐꯣꯟ ꯄꯥꯏ ꯃꯆꯥ ꯑꯗꯨꯝ ꯂꯩꯅꯤ ꯊꯕꯛ ꯁꯃꯥꯏꯂꯩꯇ꯭ꯔꯤ ꯏ ꯅꯦ
ꯅꯪꯒꯤ ꯈꯣꯟꯖꯦꯜꯁꯦ ꯃꯥꯟꯕ ꯌꯥꯝ ꯂꯩꯗ
ꯀꯃ ꯂꯩꯌꯦ
ꯑꯩꯣꯏ ꯈꯨꯅ ꯌꯥꯝ ꯂꯩꯔꯤꯗ ꯅꯪꯒꯤ
ꯎꯝ ꯑꯩꯕꯨꯗꯤ ꯃꯤꯁꯤꯡꯅ ꯌꯥꯝ ꯄꯥꯝꯖꯕ ꯑꯗꯨꯒꯤ ꯑꯩ ꯈꯣꯟ ꯁꯥꯕ ꯌꯥꯝ ꯌꯥꯎꯔꯝꯃꯅꯤ
ꯏꯁ ꯃꯤ ꯈꯟꯁꯦ ꯍꯣꯟꯗꯒꯤ ꯈꯟꯕ ꯌꯥꯗꯦꯀꯣ ꯁꯛꯇꯁꯨ ꯈꯟꯕ ꯌꯥꯗꯦ ꯄꯨꯛꯆꯦꯗ ꯌꯦꯡꯉꯨ
ꯑꯗꯨ ꯑꯗꯨꯅꯦ
ꯅꯆꯦ ꯑꯩꯅ ꯅꯕꯦꯝꯃ ꯑꯩꯅ ꯍꯥꯏꯔꯤꯁꯦ ꯅꯪꯒꯤ ꯐꯅꯕꯅꯦ ꯁꯠꯇ ꯌꯦ ꯀꯅꯣ ꯁꯛꯇ ꯌꯦꯡꯉꯗꯤ ꯍꯌꯦꯡꯋꯥꯏ ꯅꯪꯅ ꯂꯧꯔꯛꯄ ꯅꯨꯄꯤꯗꯣ ꯍꯟ ꯆꯪꯉ ꯂꯩꯅꯤꯀꯣ
ꯅꯣꯠꯁꯦ ꯀꯥꯏꯅ ꯑꯦ ꯆꯍꯤ ꯊꯤꯒꯠꯅꯔꯗꯤ ꯅꯪꯒꯨꯝꯕ ꯑꯅꯤꯃꯨꯛ ꯄꯣꯛꯄ ꯌꯥꯏꯀꯣ ꯑꯦ
ꯑꯩ ꯆꯍꯤ ꯀꯨꯟꯊ꯭ꯔꯥꯒ ꯃꯉꯥꯒ ꯇꯔꯨꯛ ꯁꯨꯔꯅꯦ
ꯑꯣ ꯌꯥꯡꯈꯩ ꯃꯉꯥ ꯁꯨꯈ꯭ꯔꯅꯤ
ꯅꯪꯒꯤ ꯈꯨꯣꯟꯖꯗꯤ ꯑꯉꯥꯡ ꯄꯦꯠꯇꯋꯥ ꯉꯔꯥꯡꯒꯤ ꯉꯥꯈꯥꯒꯤ ꯋꯥ ꯃꯥꯜꯂꯤꯍꯦ
ꯐꯖꯔꯤ ꯇꯧꯕꯅꯦ ꯑꯦ ꯈꯪꯗ꯭ꯔꯣ ꯍꯟꯗꯛ ꯆꯥꯎꯈꯠꯄ ꯂꯩꯕ ꯁꯤꯕꯨꯨ ꯀꯃꯥꯏꯅ ꯑꯥ
ꯑꯩꯈꯣꯏꯒꯤ ꯂꯩꯕꯥꯛꯁꯤꯗꯕꯨ ꯈꯣꯟꯖꯦꯜ ꯁꯔꯖꯔꯤ ꯇꯧꯐꯝ ꯂꯩꯔꯕꯣ
ꯎꯝ ꯂꯩꯌꯦ ꯑꯩꯅ ꯁꯦꯝꯗꯣꯛꯄꯅꯤ ꯄ꯭ꯔꯥꯏꯚꯦꯠ ꯑꯣꯏꯅ
ꯑꯗꯨꯗꯤ ꯄꯨꯄꯨ ꯑꯣꯏꯅ ꯀꯧꯔꯒꯦꯀꯣ
ꯎꯝ ꯌꯥꯔꯔ
ꯍꯄꯨ ꯍꯟꯅꯨꯕ ꯑꯣꯏꯅ ꯀꯧꯔꯒꯦ ꯌꯥꯡꯈꯩ ꯃꯉꯥ ꯑꯣꯏꯔꯗꯤ ꯅꯨꯄꯥꯒꯨꯝꯕ ꯑꯣꯏꯇꯥꯔꯦꯅꯦ ꯑꯩꯗꯤ ꯊꯥꯔꯇꯤ ꯐꯥꯏꯚ ꯍꯣꯏ ꯑꯔꯤꯕꯕꯤ ꯁꯤꯠꯇꯗꯤ ꯍꯥꯏꯔꯣꯅꯦ ꯌꯥꯔꯦꯅꯦ ꯀꯩꯁꯨ
ꯑꯗꯨꯅꯦ ꯁꯤꯠꯇꯕꯗꯨꯅꯦ ꯑꯩꯅ ꯂꯧꯕꯤꯗꯣꯏꯁꯦ
ꯑꯩꯗꯤ ꯌꯨꯝ ꯄꯥꯜꯂꯌꯦꯦ
ꯌꯨꯝ ꯄꯥꯟꯝꯗ꯭ꯔꯁꯨ ꯌꯨꯝꯗ ꯂꯩ ꯂꯥꯛꯑꯣ ꯀꯩꯅꯣ
ꯌꯨꯝ ꯄꯥꯜꯂꯔꯣꯏꯍꯦ ꯑꯩꯗꯤ ꯑꯗꯨꯝ ꯂꯩꯁꯥꯕꯤ ꯑꯤ ꯑꯣꯏꯔꯒ ꯂꯩꯔꯒꯦ ꯅꯣꯏ ꯅꯣꯏꯒꯨꯝꯕ ꯅꯨꯕ ꯄꯥꯈꯪ ꯁꯤꯠꯇꯕꯁꯤꯡꯗꯣ ꯑꯗꯨ ꯑꯣꯏꯅ ꯈꯥꯏꯗꯠꯂꯒ ꯂꯩꯔꯒꯦ
ꯑ ꯂꯥꯛꯑꯒ ꯐꯔꯒ ꯂꯧ ꯑꯗꯣ ꯅꯪ ꯀꯩꯁꯨ ꯇꯧꯕ ꯉꯝꯃꯣꯏꯗ
ꯐꯥꯕꯤꯒꯅꯣ ꯅꯪꯅ ꯐꯥꯔꯗꯤ ꯑꯩꯅ ꯖꯒꯣꯏ ꯁꯥꯔꯒ ꯂꯩꯇꯥꯔꯦꯅꯦ
ꯐꯃꯨꯡꯗ ꯑꯗꯨꯁꯦ
ꯑ ꯐꯕ
ꯀꯃꯛ ꯅꯕꯅꯤ ꯒꯏ ꯁꯃꯁꯦ
ꯀꯅꯤ ꯑꯉꯥꯡ ꯀ
ꯇꯕ꯭ꯔ